ꯍꯜꯂꯣ ꯍꯜꯂꯣ ꯀꯩꯅꯣ ꯇꯧꯔꯤꯖꯤꯕꯣ
ꯍꯜꯂꯣ
ꯇꯥꯕ꯭ꯔꯣ
ꯇꯥꯗꯤꯌꯦ ꯀꯩꯅꯣ ꯚꯣꯏꯁ ꯇꯣ
ꯑꯩ ꯉꯥꯡꯉꯤꯖꯦ ꯇꯥꯕ꯭ꯔꯣ
ꯇꯥꯗꯦ ꯍꯥꯏꯕ
ꯑꯩꯗꯤ ꯇ ꯇꯥꯏ
ꯅꯪꯅ ꯉꯥꯡꯉꯛꯄꯗꯨꯅ ꯁꯤꯗ ꯇꯥꯗ꯭ꯔꯤꯁꯤꯅ ꯀꯩꯒꯤ
ꯑꯩ ꯉꯥꯡꯕ ꯈꯣꯠꯄ ꯁꯤꯗ ꯑꯗꯨꯝ ꯇꯧ
ꯍꯂꯣ ꯎꯝ
ꯀꯩꯗꯧꯔꯤꯒꯦ
ꯑꯩ ꯍꯤꯞꯄꯤ
ꯑꯣ ꯀꯥꯏ ꯀꯥꯏꯒ ꯆꯠꯂꯒꯦ ꯉꯁꯤꯒꯤ
ꯀꯔꯤꯅꯣ ꯑꯩꯈꯣꯏ ꯌꯨꯝꯗ ꯑꯗꯨꯝ ꯂꯩ ꯅꯪ ꯁ꯭ꯀꯨꯜ ꯍꯜꯂꯛꯄꯩ ꯏꯔꯨꯂꯨꯖꯧꯆꯣ
ꯍꯣꯏ ꯂꯨꯖꯧꯔꯦ ꯂꯨꯖ ꯂꯣꯏꯔꯦ ꯑꯩ ꯅꯪ ꯂꯝꯒꯗꯣ ꯈꯔ ꯀꯣꯏꯊꯣꯛ ꯀꯣꯏꯊꯣꯛ ꯆꯠꯂꯨꯅꯦ ꯍꯦꯛ ꯀꯩꯊꯦꯜꯗ ꯍꯦꯟꯗ꯭ꯔꯗꯤ ꯌꯥꯔꯔꯣꯏꯅꯦ
ꯀꯔꯤ ꯀꯩꯊꯦꯜꯅꯣ
ꯎꯝ ꯎꯝ ꯑꯩꯈꯣꯏꯗꯤꯁꯦ ꯀꯣꯏꯊꯣꯛ ꯀꯣꯏꯊꯣꯛ ꯇꯧꯕꯩ ꯏꯁꯥ ꯐꯗꯅ ꯇꯧꯔꯤꯁꯤ ꯌꯦꯉꯣ
ꯎꯝ ꯀꯔꯤ ꯅꯁꯥ ꯐꯗꯏ ꯏꯄꯤꯛ ꯍꯦꯛ ꯄꯤꯛꯉꯩ
ꯎꯝ ꯅꯪ ꯍꯩ ꯅꯨꯡꯒ ꯆꯥꯗꯕ꯭ꯔꯣ
ꯍꯩꯅ ꯆꯥꯕ ꯍꯩ ꯄꯥꯟꯗꯦ
ꯀꯩꯅꯣ ꯇꯧꯏꯁꯤꯕꯨ ꯍꯩꯒꯗꯣ ꯂꯩꯔ ꯆꯥꯕ꯭ꯔꯥ ꯍꯥꯏꯒ
ꯄꯩꯁꯥ ꯂꯩꯇꯦ ꯅꯪ ꯈꯔ ꯂꯩꯔꯛꯑꯣ
ꯍꯣꯏ ꯂꯩꯔꯛꯀꯦ ꯀꯩꯀꯩ ꯅꯪ ꯅꯪꯕꯨ ꯀꯩꯅꯣ ꯇꯧꯔꯤꯁꯤꯕꯨ ꯅꯪ ꯆꯥꯛꯠꯏꯁꯤꯡ ꯊꯣꯡꯕꯒ ꯍꯩꯔꯕꯣ
ꯀꯔꯤꯅꯣ ꯏꯕꯨꯡꯉꯣ ꯑꯩꯅꯅꯦ ꯉꯥꯛꯇ ꯊꯣꯡꯉꯤꯁꯦ
ꯑꯣ ꯑꯗꯨꯗꯤ ꯀꯃꯥꯏꯅ ꯊꯣꯡꯉꯤꯗꯣ ꯈꯔ ꯎꯝ ꯗꯤꯐꯥꯏꯟ ꯇꯧꯔꯒ ꯈꯤꯇ ꯍꯥꯏꯔꯛꯑꯣ
ꯎꯝ ꯅꯪ ꯊꯣꯡꯉꯦ ꯍꯥꯏꯕ꯭ꯔꯣ ꯆꯥꯛ
ꯑꯗꯨ ꯈꯤꯇꯪ ꯗꯤꯐꯥꯏꯟ ꯇꯧꯔ ꯑꯩꯉꯣꯟꯗ ꯈꯤꯇꯪ ꯍꯥꯏꯔꯛꯑꯣ ꯍꯥꯏꯕ
ꯆꯦꯡꯗꯣ ꯑꯣꯜꯂꯅꯤ ꯆꯥꯝꯃꯅꯤ ꯏꯁꯤꯡ ꯆꯥꯡ ꯍꯥꯞꯄꯅꯤ ꯀꯥꯝꯊꯣꯛꯈ꯭ꯔꯅꯤ ꯀꯨꯀꯔꯗ ꯂꯣꯏꯔꯦ
ꯑꯣ ꯑꯗꯨꯗꯤ ꯅꯪ ꯍꯩꯔꯦ ꯑꯗꯨꯃ
ꯍꯦ ꯑꯩ ꯂꯣꯏ ꯍꯩ ꯑꯩ ꯍꯩꯇꯕ ꯂꯩꯇꯦ
ꯑꯗꯨꯗꯤ ꯅꯪ ꯌꯥꯝ ꯍꯩ ꯃꯥꯂꯦ ꯃꯦꯒꯤ ꯀꯃꯥꯏꯅ ꯍꯧꯅꯤ ꯍꯥꯏꯔꯛꯑꯣ
ꯃꯦꯒꯤꯕꯨ ꯀꯩꯅꯣ ꯊꯥꯎꯗ ꯉꯧꯔꯒ ꯊꯥꯎꯗ ꯇꯤꯜꯍꯧ ꯉꯧꯔꯒ ꯍꯥꯞꯆꯤꯜꯂꯒ
ꯃꯦꯒꯤ ꯍꯧꯕꯗꯕꯨ ꯊꯥꯎ ꯍꯥꯞꯄ꯭ꯔꯣ ꯍꯥꯏꯁꯦ
ꯍꯦ ꯊꯥꯎ ꯍꯥꯟꯅ ꯉꯧꯔꯒ ꯐꯨꯠꯄꯁꯨ ꯌꯥꯏ
ꯑꯣ ꯅꯪꯗꯨꯗꯤ ꯅꯪꯗꯨꯗꯤ ꯆꯦꯅꯦꯜ ꯑꯃꯅꯦ ꯑꯩꯈꯣꯏꯒꯤ ꯆꯦꯅꯦꯜꯒ ꯃꯥꯟꯅꯗꯦ
ꯆꯨꯝꯅ ꯐꯨꯠꯂꯁꯨ ꯌꯥꯏꯌꯦ ꯍꯝ
ꯑꯣ ꯑꯩꯅꯒ ꯇꯧꯔꯤꯁꯦ ꯆꯦꯡꯗꯣ ꯆꯥꯛ ꯊꯣꯡꯕꯩꯅ ꯆꯦꯡꯗꯣ ꯈꯔ ꯍꯥꯞ ꯍꯥꯞꯆꯟꯕꯤꯔꯅꯤ ꯑꯗꯨꯒ
ꯀꯩꯅꯣ ꯃꯦꯒꯤꯗ ꯆꯦꯡ ꯍꯥꯞꯄꯤꯔꯣ ꯅꯪ
ꯅꯠꯇꯦ ꯑꯩꯅ ꯍꯥꯏꯗꯤ ꯆꯥꯛꯀꯤꯅꯤ ꯑꯗꯨꯒ ꯏꯁꯤꯡꯗꯣ ꯇꯥꯡ ꯇꯥꯡ ꯑꯅꯤꯃꯨꯛꯇ ꯍꯥꯞꯆꯤꯟꯕꯤꯔꯒ ꯅꯣꯏꯗꯤ ꯔꯥꯏꯁ ꯀꯨꯀꯔꯒ ꯂꯩꯔꯝꯃꯣꯏꯅꯦ ꯑꯩꯈꯣꯏꯗꯤ ꯔꯥꯏꯁ ꯀꯨꯀꯔ ꯇꯒ ꯍꯥꯟꯁꯟꯂ ꯂꯣꯏꯔꯦ
ꯑꯩꯈꯣꯏꯁꯨ ꯂꯩꯕꯗꯣ
ꯑꯦꯁ ꯅꯣꯏꯗꯨꯅ ꯑꯍꯣꯡꯕ ꯑꯩꯈꯣꯏꯅ ꯑꯇꯥꯡꯕ
ꯑꯩꯈꯣꯏ ꯏꯟꯗꯛꯁꯟꯖꯨ ꯂꯩ
ꯅꯣꯏ ꯏꯟꯗꯛꯁꯟ ꯅꯣꯏ ꯏꯟꯗꯛꯁꯟ ꯅ ꯀꯩꯗꯧꯗ‌ꯣꯏꯕ ꯑꯩꯈꯣꯏꯗꯤ ꯑꯩꯈꯣꯏ ꯌ‌ꯣꯡꯁꯦ ꯃꯇꯣꯟꯗ ꯃꯩ ꯍꯧꯒꯠꯅꯕ ꯏꯂꯦꯛꯇ꯭ꯔꯤꯛ ꯇꯛ ꯊꯥꯔ ꯃꯩ ꯇꯛ ꯍꯧꯒꯠꯄꯤ ꯂꯩ ꯑꯩꯈꯣꯏꯒꯤꯗꯤ
ꯑꯈꯣꯏ ꯃꯌꯥꯝ ꯂꯩ
ꯎꯝ
ꯍꯩ ꯃꯦꯠꯄꯒ ꯀꯩꯅꯣ ꯈꯔ ꯈꯔ ꯆꯥꯎꯅꯩ ꯅꯣꯏꯕꯨ ꯑꯩꯈꯣꯏꯗꯤꯁꯦ ꯖꯥꯝ ꯀꯥꯏꯗꯣ ꯃꯦꯠ ꯆꯥꯗꯅ
ꯖꯥꯝ ꯆꯥꯅꯤꯡꯗꯦ
ꯅꯪꯅ ꯍꯩꯅꯗꯕ ꯄꯣꯠ ꯑꯃ ꯍꯩꯅꯕ ꯄꯣꯠ ꯑꯃ ꯂꯩꯇ꯭ꯔꯦ ꯅꯪꯅ
ꯂꯩꯇ‌ꯦ
ꯑꯗꯨꯗꯤ ꯅꯪ ꯖꯦꯟꯁꯨ ꯍꯅꯗ꯭ꯔꯝꯅꯤꯅ ꯆꯥꯔꯅꯨ
ꯍꯩꯅꯗ‌ꯦ ꯍꯥꯏꯗꯤꯅꯠꯇ‌ꯦ
ꯑꯦ ꯅꯪ ꯍꯩꯌꯦ ꯍꯩ ꯅꯪ ꯍꯩꯅꯗ꯭ꯔꯤꯁꯦ ꯑꯗꯨꯗꯤ ꯌꯥꯝ ꯍꯩꯅꯗ꯭ꯔꯦ ꯍꯩꯀꯨ ꯍꯩꯀꯨꯗꯤ ꯍꯩꯅꯕ꯭ꯔꯥ
ꯆꯥꯗꯦ
ꯀꯩ ꯃꯥꯜꯍꯩꯗꯤ ꯍꯩꯅꯕ꯭ꯔꯣ
ꯆꯥꯗꯦ
ꯑꯦ ꯅꯪꯗꯤ ꯑꯗꯨꯗꯤ ꯍꯩꯅꯧꯗꯤ ꯍꯩꯅꯕ ꯎꯝ ꯑꯗꯨꯑꯣꯏꯗꯤ ꯐꯩꯗ ꯍꯩꯅꯧ ꯍꯩꯅꯗꯦ ꯍꯥꯏꯔꯛꯑꯗꯤ ꯑꯩꯅ
ꯍꯩꯅꯧ ꯌꯥꯎꯋꯤ ꯀꯩꯅꯣ
ꯎꯡ ꯆꯥꯎ ꯆꯥꯎ ꯑꯗꯨꯗꯤ ꯍꯩꯅꯧ ꯅꯨꯡꯒ ꯑꯝ ꯄꯥꯟꯗꯕ꯭ꯔ‌ꯣ ꯑꯣ ꯍꯩꯅꯧꯒꯗꯤ ꯄꯥꯟꯕ꯭ꯔꯣ ꯑꯗꯥꯏꯗꯕꯣ
ꯂꯣꯏꯈ꯭ꯔꯦ
ꯂꯣꯏꯒꯔꯦ ꯅꯪ ꯍꯩꯅꯩ ꯑꯃꯨꯟꯕ ꯄꯥꯝꯕ꯭ꯔꯣ ꯑꯁꯪꯕ
ꯀꯥꯡꯒꯗꯣ ꯆꯤꯡꯕ ꯐꯪꯖꯔꯝꯃꯔꯣꯏꯅꯦ
ꯑ ꯑꯩꯈꯣꯏ
ꯑꯈꯣꯏꯗꯤ ꯅꯍꯥꯟꯃꯨꯛ ꯀꯥꯡꯒ ꯆꯤꯡꯉꯒ ꯄꯣꯠ ꯀꯩꯀꯩ ꯂꯪ ꯂꯪꯈꯠꯂꯛꯄꯗꯣ ꯑꯗꯨꯒ ꯑꯣꯛꯇꯅ ꯀꯤꯍꯣꯡꯝꯒ ꯇꯧꯗꯅ ꯆꯥꯏ ꯈꯦꯆꯤꯒ ꯂꯧꯗꯅ
ꯑꯥ ꯑꯗꯣ ꯑꯩꯈꯣꯏꯁꯨ ꯑꯗꯨ ꯑꯩꯈꯣꯏ ꯑꯩꯈꯣꯏꯗꯤ ꯆꯤꯡꯕꯗꯤ ꯌꯥꯎꯗꯦ ꯀꯩꯅꯣ ꯇꯧꯋꯦ ꯑꯩꯈꯣꯏꯗꯤ ꯆꯤꯡꯕ ꯌꯥꯎꯗꯕꯤ ꯄꯣꯠ ꯆꯩꯩ ꯂꯥꯛꯄꯒꯨꯝꯕ ꯃꯤꯅ ꯌꯦꯜꯂꯛ ꯄ ꯆꯥꯕꯒꯨꯝꯕ ꯑꯗꯨꯒ ꯍꯤ ꯇꯣꯡꯉ ꯊꯝꯕꯥꯜ ꯍꯦꯛꯄꯒꯨꯝꯕ ꯇꯧꯋꯤ ꯑꯩꯈꯣꯏꯗꯤ ꯀꯥꯡꯗꯒ
ꯀꯔꯤ ꯍꯧꯖꯤꯛ ꯂꯥꯛꯁꯨ ꯂꯥꯛꯇꯅ ꯄꯣꯠ ꯆꯩ
ꯑꯦ ꯀꯥꯡꯑꯁꯤꯗꯤ ꯄꯣꯠ ꯆꯩꯩ ꯂꯥꯛꯀꯗꯕꯅꯤ ꯀꯩꯅꯣ
ꯑꯣ ꯈꯣꯏꯗꯤ ꯍꯟꯗꯛ ꯈꯦꯆ꯭ꯔꯤ ꯍꯥꯟꯗꯣꯏꯅꯦ
ꯈꯦꯆ꯭ꯔꯤ ꯍꯥꯟꯗꯣꯏꯔꯣ ꯑꯗꯨꯗꯤ ꯑꯗꯨꯗꯤ ꯑꯩ ꯑꯩ ꯑꯦꯔꯣꯄ꯭ꯂꯦꯟ ꯇꯧꯔꯒ ꯇꯥꯛ ꯂꯥꯛꯑꯒ ꯂꯧꯕ ꯂꯥꯛꯀꯦ ꯈꯔ ꯌꯥꯝ ꯇꯧꯔꯛꯑꯣ
ꯍꯨꯝ ꯈꯣꯏꯗꯩꯗꯨꯗ ꯄꯨꯂꯞ ꯀꯤꯅꯤꯕꯣ ꯎꯁꯣꯞ ꯇꯧꯗꯣꯏꯅꯦ ꯑꯗꯨꯒ ꯍꯥꯟꯗꯣꯏꯅꯦ
ꯎꯝ
ꯕꯥꯕꯣꯟꯗ ꯑꯈꯣꯏ ꯑꯁꯤꯒꯤꯗ
ꯑꯦ ꯑꯁꯤꯒꯤ ꯍꯥꯏꯁꯤꯗꯤ ꯑꯁꯣꯝꯗꯁꯨ ꯂꯩ ꯁꯤꯗꯁꯨ ꯂꯩ ꯑꯁꯥꯏꯗꯁꯨ ꯂꯩ ꯑꯗꯣ ꯀꯔꯝꯕꯅꯣꯕ ꯑꯣ ꯍꯥꯥꯅꯗꯤ ꯀꯥꯡ ꯆꯤꯡꯕꯁꯦ ꯀꯥ ꯀꯥꯡꯒꯤ ꯂꯥꯏꯗꯨꯅ ꯑꯩꯈꯣꯏ ꯁ꯭ꯋꯥꯏꯗ ꯂꯩꯔꯤꯕ ꯎꯡ ꯏ ꯆꯨꯞꯇꯧꯕ ꯀꯥꯡ ꯀꯩꯀꯥꯁꯦ ꯂꯣꯏ ꯄꯨꯈ꯭ꯔꯦ ꯀꯥꯏ ꯍꯥꯏꯅꯩ ꯍꯧꯖꯤꯛꯇꯤ ꯀꯥꯏ ꯍꯦꯟꯅ ꯊꯅꯝꯃꯕꯨ ꯊꯥꯅꯝꯃꯕ ꯈꯪꯗꯦ
ꯀꯅꯥꯅ ꯍꯥꯏꯔꯤꯕꯑꯗꯨꯅ
ꯈꯪꯗꯦ ꯊꯥꯏꯅꯒꯤ ꯏꯄꯥ ꯏꯄꯨ ꯏꯕꯦꯟ ꯏꯙꯧꯅ ꯍꯥꯏꯕꯅꯦ
ꯎꯝ ꯑꯉꯥꯡꯅ ꯑꯍꯟ ꯌꯥꯝꯅ ꯁꯥꯒꯅꯨ
ꯍꯣꯏ ꯅꯪꯗꯤ ꯑꯍꯟꯅ ꯑꯉꯥꯡ ꯁꯥꯒꯅꯨ
ꯀꯠꯗꯣ ꯏꯟꯖꯥꯡꯗꯣ ꯑꯊꯣꯡ ꯑꯊꯣꯡꯕ ꯆꯥꯎ
ꯅꯪꯗꯤ ꯆꯥꯕ꯭ꯔꯥ ꯍꯥꯏꯁꯦ
ꯑꯦ ꯑꯩꯈꯣꯏꯗꯤ ꯆꯥꯏ ꯅꯪꯗꯤ ꯏꯔꯣꯜꯂꯤꯅ ꯆꯥꯗꯕꯗꯣ ꯑ ꯃꯤ ꯑꯉꯥꯡ ꯃꯆꯥꯅꯕꯨ ꯆꯥꯕ ꯉꯝꯕ ꯏꯔꯣꯝꯕꯗꯨꯕꯥꯎ ꯃꯣꯔꯣꯛ ꯁꯥꯏꯌꯦꯒ ꯈꯣꯠꯂꯤꯒ
ꯑ ꯑꯗꯨꯅꯦ ꯉꯁꯤꯗꯤ ꯀꯩ ꯏꯟꯁꯥꯡ ꯊꯣꯡꯉꯕ
ꯏꯔꯣꯜꯂꯤ
ꯑꯦ ꯏꯔꯣꯟꯕꯗꯨꯁꯨ ꯅꯪꯅ ꯂꯣꯜꯂꯝꯃꯣꯏ ꯑꯩꯈꯣꯏ ꯃꯥꯅ ꯑꯣꯏꯔꯝꯅꯤ
ꯑꯩꯅ ꯂꯣꯜꯂꯦ ꯑꯩꯅ ꯉꯥꯛꯇꯅꯦ ꯊꯣꯡꯉꯤꯁꯦ
ꯑꯦ ꯑꯗꯣ ꯅꯪ ꯂꯣꯟꯕꯁꯨ ꯍꯩꯇꯕ ꯅꯪꯅ ꯀꯃꯏ ꯂꯣꯜꯂꯤ ꯍꯥꯏꯔꯣꯅꯦ
ꯀꯥꯝꯊꯣꯛꯑꯅꯤ ꯀꯨꯀꯔꯗ ꯍꯥꯞꯄꯒ ꯑꯂꯨꯒ ꯌꯦꯟꯗꯦꯝꯒ ꯑꯗꯨꯒ
ꯅꯩꯈꯥꯏꯔꯅꯤ ꯒ꯭ꯂꯥꯁ ꯒ꯭ꯂꯥꯁ ꯃꯅꯤꯡꯅ ꯑꯗꯨꯒ ꯑꯩꯅ ꯅꯥꯀꯨꯞꯄꯤꯒ ꯇꯤꯜꯍꯧꯒ ꯊꯥꯎꯗ ꯉꯧꯔꯦ ꯃꯣꯔꯣꯛꯁꯨ ꯇꯥꯎꯊꯣꯛꯑꯦ ꯑꯗꯨꯒ ꯊꯨꯝ ꯍꯥꯞꯆꯂ ꯅꯩꯈꯥꯏꯔꯒ ꯏꯁꯤꯡ ꯈꯔ ꯍꯥꯞꯆꯟꯂꯒ ꯂꯣꯏꯔꯦ
ꯑ ꯑꯩꯈꯣꯏꯗꯤ
ꯉꯥꯔꯤ ꯌꯥꯎꯗꯕꯤ ꯂꯣꯟꯕꯗꯣ ꯃꯤ ꯉꯥꯔꯤ ꯆꯥꯕ ꯌꯥꯗꯕ ꯃꯤ ꯌꯨꯝꯗ ꯑꯗꯨꯃꯥꯏꯅ ꯆꯥꯕꯅꯤ ꯏꯔꯣꯝꯕ
ꯑꯣ
ꯃꯤ ꯁꯤꯈꯤꯕꯒꯤ ꯉꯥ ꯍꯦꯟꯕ ꯀꯥꯟꯗꯁꯨ ꯑꯗꯨꯃꯥꯏꯅ ꯆꯥꯕꯅꯤ ꯑꯗꯨꯝ ꯊꯥꯎ ꯉꯧꯔꯒ
ꯀꯩꯅꯣ ꯎꯁꯣꯞ ꯆꯠꯄ ꯑꯗꯨ ꯆꯠꯄꯥ ꯀꯥꯏꯗꯣ ꯇꯧꯗ꯭ꯔꯣ ꯑꯗꯥꯏꯗ
ꯀꯔꯤꯅꯣ ꯑꯩꯕꯨ ꯍꯅꯨꯕꯤꯗꯧ ꯎꯁꯣꯞ ꯆꯠꯀꯗ꯭ꯔꯣ
ꯎꯁꯣꯞ ꯆꯠꯄ ꯌꯥꯏ ꯀꯩꯅꯣꯗꯣ ꯀꯩꯅꯣ ꯑꯗꯣ ꯎꯝ ꯆꯠꯄ ꯌꯥꯏ ꯅꯪ ꯆꯠꯇꯕ꯭ꯔꯥ ꯍꯥꯏꯁꯦ
ꯑꯩ ꯆꯠꯇꯦ
ꯎꯝ ꯈꯔ ꯈꯔꯁꯨ ꯆꯠꯂꯣ ꯑꯗꯨꯝꯕꯗꯣ ꯍꯥꯎꯕꯅꯦ ꯆꯥꯎ ꯑꯩꯈꯣꯏꯗꯤ ꯀꯩꯅꯣ ꯇꯧꯋꯦ ꯎꯇꯤ ꯌꯥꯎꯔꯦ ꯑꯗꯩꯗꯤ ꯁꯒꯣꯜ ꯍꯋꯥꯏ ꯌꯥꯎꯔꯦ ꯁꯤꯗꯤ ꯍꯋꯥꯏ ꯊꯣꯡꯕꯗ ꯑꯍꯥꯎꯕ ꯑꯃ ꯌꯥꯎꯔꯦ
ꯎꯝ ꯄꯀꯣꯔꯥꯁꯨ ꯌꯥꯎꯔꯝꯒꯅꯤ
ꯑꯣ ꯄꯀꯧꯔꯥ ꯌꯥꯎꯑꯦꯕ ꯑꯗꯨꯒ ꯐꯖꯅ ꯆꯥꯔꯒ ꯂꯥꯁꯇ ꯀꯩꯅꯣ ꯇꯧꯔꯅꯤ ꯑꯩꯈꯣꯏꯒꯤ ꯆꯥꯛꯍꯥꯎ ꯌꯦꯜꯂꯛꯑꯅꯤ ꯑꯗꯨꯒ ꯈꯦꯔ ꯈꯦꯔ ꯈꯦꯔꯒꯤꯗ ꯇꯧꯔ ꯃꯣꯏ ꯁꯪꯒꯣꯝ ꯃꯍꯤꯗꯣ ꯑꯗꯨ ꯍꯥꯞꯆꯤꯜꯂꯒ ꯇꯣꯠꯂꯒ ꯆꯥꯗꯣꯏꯅꯦ ꯑꯗꯨꯒ ꯂꯥꯁ ꯇ ꯈꯨꯠ ꯍꯥꯝ ꯌꯥꯔꯦ ꯀꯥꯟꯗꯨꯗ ꯊꯨꯝ ꯍꯥꯞꯆꯜ ꯊꯨꯝ ꯌꯦꯜꯂꯛꯑꯅꯤꯗꯅ ꯃꯣꯏꯅ ꯃꯊꯪ ꯑꯗꯨꯒ ꯊꯨꯝ ꯇꯩꯁꯜꯂꯛꯒ ꯈꯨꯠ ꯍꯥꯝꯖ ꯊꯥꯔꯝꯃꯅꯤ
ꯎꯝ ꯂꯨꯈꯥꯛ ꯁꯦꯡꯕꯒꯗꯤ ꯌꯥꯎꯔꯝꯃꯣꯏꯅꯦ ꯑꯩꯈꯣꯏꯗꯤ ꯆꯠꯂꯗꯤ ꯁꯦꯡꯗꯣꯏꯅꯤ ꯑꯗꯨꯅ ꯇꯜꯂꯦ ꯆꯠꯄ
ꯑꯩꯈꯣꯏꯗꯤ ꯂꯣꯛꯈꯥꯛ ꯁꯦꯡꯗꯦ ꯑꯩꯈꯣꯏꯗꯤ ꯀꯣꯔꯣꯐꯨ ꯐꯦꯡ
ꯎꯝ ꯅꯪꯅꯧꯖꯂꯣꯏ ꯔꯣꯁ ꯃꯅꯥ ꯖꯦ ꯈ꯭ꯔꯦ ꯍꯦꯛ ꯑꯣ
ꯍꯥꯥ
ꯔꯣꯁ ꯃꯅꯥꯗꯣ ꯅꯞꯇꯣꯏꯅꯤ ꯑꯗꯨꯗ ꯈꯔ ꯍꯦꯛꯎꯨ
ꯀꯥꯏꯗꯅꯣ ꯍꯥꯏꯔꯣꯅ ꯀꯣꯔꯐꯨꯗ
ꯑꯍꯠꯇꯦ ꯑꯉꯧꯕ ꯆꯦ ꯃꯌꯥꯝ ꯅꯞꯄꯗꯣ ꯑꯗꯨꯗ ꯂꯩ ꯁꯦꯝꯗꯣꯏꯅꯦ
ꯉꯁꯥꯏꯅꯦ ꯅꯣꯏ ꯁ꯭ꯀꯨꯜ ꯁ꯭ꯀꯨꯜꯗ ꯆꯠꯂꯤꯕꯣ
ꯑꯩꯗꯤ ꯑꯍꯟ ꯑꯣꯏꯔꯕꯅꯤꯅ ꯁ꯭ꯀꯨꯜ ꯆꯠꯇꯦ
ꯁ꯭ꯀꯨꯜ ꯆꯠꯇꯤꯌꯦ ꯑꯩꯈꯣꯏꯗꯤ ꯆꯜꯂꯦ ꯑꯣꯖꯥꯅꯒ ꯊꯤꯟ ꯊꯤ ꯐꯨꯏ ꯑꯩꯈꯣꯏꯗꯤ ꯅꯨꯡꯉꯥꯏ ꯆꯅꯤ
ꯍꯣꯏ ꯂꯝ ꯍꯦꯜꯂꯕꯅꯤꯅ ꯐꯨꯒꯅꯤ ꯈꯪꯉꯤ
ꯎꯝ ꯋꯥꯔꯤꯒꯁꯨ ꯃꯌꯥꯝ ꯁꯥꯏ ꯑꯩꯈꯣꯏꯗꯤ
ꯎꯝ ꯊꯝꯕꯥꯜ ꯍꯦꯛꯄ ꯆꯠꯅꯤꯡꯉꯦ
ꯑ ꯑꯩꯈꯣꯏꯗꯤ ꯀꯀꯥ ꯁꯥꯟꯇꯤ ꯂꯩꯔꯤꯉꯩꯗ ꯑꯩꯈꯣꯏꯗꯤ ꯊꯝꯆꯦꯠ ꯊꯝꯕꯥꯜ ꯍꯦꯛꯄ ꯍꯤꯒ ꯇꯣꯡꯉꯒ ꯉꯥ ꯊꯥꯗꯔ ꯆꯠꯄꯤ ꯀꯣꯡꯉꯕ ꯆꯠꯂꯦ ꯃꯈꯣꯏꯗꯤ ꯃꯌꯥꯝ ꯍꯤ ꯇꯣꯡꯉꯒ
ꯎꯝ
ꯍꯧꯖꯤꯛꯀꯥꯟꯁꯤ ꯏꯁꯤꯡ ꯐꯠꯆꯜꯂꯛꯇ꯭ꯔꯦ ꯑꯗꯨꯅ ꯀꯩꯅꯣ ꯇꯧꯔꯦꯅꯦ ꯉꯥ ꯊꯥꯗꯕ ꯉꯥꯒꯁꯦ ꯃꯣꯏ ꯆꯠꯂ ꯌꯦꯡꯕꯗ ꯇ꯭ꯔꯥꯏꯅꯊꯣꯏ ꯇꯔꯥꯍꯨꯝꯗꯣꯏ ꯁꯤ ꯂꯩꯔꯃꯤꯅꯦ
ꯈꯨꯜꯂꯨꯅꯨ ꯈꯨꯟꯕꯅ ꯇꯥꯖꯔꯅꯤ ꯃꯥꯏ
ꯑ ꯂꯥꯏꯅ ꯄꯥꯏꯔ ꯆꯤꯡꯗꯩ ꯀꯥꯏ ꯌꯥꯝ ꯍꯥꯏꯕꯅꯦ
ꯎꯝ
ꯑꯁ ꯂꯤ ꯀꯥꯔꯣꯡ ꯀꯥꯔꯣꯡꯒꯈꯛ ꯆꯠꯂꯣ ꯑꯩꯈꯣꯏꯗꯤ ꯀꯥꯔꯣꯡ ꯆꯠ ꯀꯔꯣꯡꯒ ꯆꯠꯄꯥꯖꯤꯗꯅꯦ ꯈꯪꯉꯕꯥ
ꯆꯍꯤꯒꯤ ꯆꯠꯆꯗ꯭ꯔꯤ
ꯑꯩꯈꯣꯏꯗꯤ ꯇꯔꯨꯛꯂꯛ ꯁꯨꯔꯦ ꯆꯠꯄ
ꯆꯠꯄ ꯌꯥꯝꯅ ꯋꯥꯏ ꯌꯥꯝꯅ ꯂꯥꯞꯄꯤ
ꯑꯁ ꯀꯔꯥꯏ ꯅꯣꯏ ꯑꯍꯥꯟꯕ ꯆꯠꯄꯒꯤ ꯂꯥꯞꯄ ꯃꯥꯟꯗ꯭ꯔꯦ ꯑꯩꯈꯣꯏꯗꯤ ꯆꯠꯄꯗ ꯈꯪꯍꯧꯗꯦ ꯈꯥꯕ ꯍꯦꯛꯇꯥ ꯌꯧ ꯃꯤ ꯀꯥꯔꯣꯡꯒꯗꯣ ꯏꯅꯦꯝ ꯅꯦꯝꯃꯤꯕꯣ ꯑꯗꯨꯝ ꯁ꯭ꯀꯨꯜ ꯀꯥꯕꯗ ꯒꯣꯡ ꯒꯣꯡ ꯆꯦꯟꯈꯠꯄ ꯑꯗꯨꯃꯥꯏꯅ ꯂꯣꯏ ꯆꯦꯟꯈꯠ ꯉꯝ
ꯎꯝ ꯑꯈꯣꯏꯖꯨ ꯀꯥꯕ ꯀꯤꯗꯦꯕꯣ
ꯏꯁ ꯎꯝ ꯀꯥ ꯀꯤꯗꯦ ꯌꯥꯏ ꯑꯩꯈꯣꯏꯒꯤ ꯃꯇꯣꯟꯗ ꯑꯃꯨꯛ ꯐꯝꯃꯦ ꯅꯨꯡꯁꯤ ꯅꯨꯡꯁꯤꯠꯀꯥ ꯆꯤꯠꯂꯦ ꯑꯁ ꯅꯨꯡꯁꯤꯠꯇꯣ ꯀꯟꯕ ꯅꯨꯃꯤꯠꯀꯥ ꯌꯥꯎꯋꯦꯕꯀꯣ ꯀꯟꯕ ꯅꯨꯃꯤꯠꯇꯗꯤꯕꯣ ꯎꯆꯦꯛꯁꯤ ꯄꯥꯏꯔꯒ ꯃꯁ ꯆꯤ ꯁꯨꯡꯂꯦꯡ ꯂꯦꯡꯗꯕꯤꯅꯤ ꯅꯨꯡꯁꯤꯠ ꯀꯟꯕꯗꯨꯗ
ꯊꯝꯆꯦꯠ ꯊꯝꯆꯦꯠ ꯆꯥꯅꯤꯡꯉꯦ
ꯆꯥꯎ ꯆꯥꯎ ꯊꯝꯆꯦꯠꯇꯣ ꯈꯔ ꯊꯝꯕꯥꯜꯗꯣ ꯍꯦꯛ ꯇꯕꯤ ꯊꯝꯆꯦꯠ ꯑꯣꯟꯅꯕ ꯈꯥ ꯀꯦ ꯂꯩꯗ ꯃꯣꯏꯅ ꯊꯝꯕꯥꯜ ꯍꯦꯛꯇꯣꯝꯅꯤꯅ
ꯎꯝ